ꯑꯥꯎ
ꯇꯣ
ꯑꯔꯣꯏꯕꯅꯤ
ꯍꯜꯂꯣ ꯀꯩꯗꯧꯔꯤꯒꯦ
ꯍꯥ ꯍꯥ ꯆꯥꯛ ꯊꯣꯡꯉꯤ
ꯀꯩ ꯏꯟꯖꯥꯡ ꯊꯣꯡꯉꯤꯅꯣ
ꯌꯥꯥꯟꯒꯦ ꯍꯧꯗ꯭ꯔꯤ ꯍꯦ
ꯀꯩꯒꯤꯅꯣ
ꯎꯝ ꯇꯜꯂꯤ ꯑꯦꯟꯁꯥꯡꯒꯤꯗꯤ
ꯀꯗꯧꯔꯝꯕ꯭ꯔꯣ
ꯀꯩꯝ ꯇꯧꯗꯦꯗ
ꯑꯣ
ꯅꯪꯗꯤ
ꯎꯝ ꯑꯃꯨꯛ ꯍꯧꯖꯤꯛꯀꯟ ꯉꯥꯏ ꯇꯧꯒ ꯅꯪꯗꯤ ꯍꯥꯏꯌꯦ ꯆꯥꯛ ꯊꯣꯡꯉꯤ ꯍꯥꯏꯕ ꯆꯥꯛ ꯊꯣꯡꯉꯤꯍꯥꯏꯕ
ꯍꯥꯎꯗꯧ ꯃꯥꯂꯤꯗ
ꯎꯝ ꯍꯥꯏꯔꯨꯔꯅꯨ ꯆꯥꯛꯄꯨ ꯍꯥꯎꯗ꯭ꯔꯗꯤ ꯀꯔꯤꯅꯤ ꯍꯥꯎꯒꯅꯤ
ꯑꯗꯣ ꯆꯥꯛꯇꯣ ꯃꯇꯥꯡ ꯃꯇꯥꯡꯗ ꯏꯟꯁꯥꯡ ꯍꯥꯎꯗ꯭ꯔꯗꯤ ꯌꯥꯎꯗꯦ
ꯍꯥ ꯍꯥ ꯏꯟꯖꯥꯡ ꯍꯥꯎꯕ ꯍꯥꯎꯗꯕ ꯑꯗꯨꯗꯤ ꯇꯣꯛꯈꯣꯗ ꯆꯥꯛ ꯍꯥꯎꯔꯗꯤ ꯌꯥꯔꯦ
ꯎꯝ ꯅꯪꯒꯤꯁꯦ ꯆꯥꯛ ꯑꯣꯏꯅ ꯈꯟꯕꯅꯦꯕꯀꯣ ꯐꯩꯌꯦ ꯐꯩꯌꯦ
ꯐꯥꯕꯅꯦꯗꯨꯝ
ꯅꯪꯅꯤ ꯆꯥꯛꯊꯣꯡꯉꯕꯣ
ꯑꯩ ꯊꯣꯡꯗ꯭ꯔꯤꯌꯦ ꯆꯥꯛ ꯊꯣꯡꯗꯧ ꯋꯥꯠꯂꯤꯌꯦ ꯆꯥꯛ ꯊꯣꯡꯗꯧ ꯋꯥꯠꯂꯤꯒꯦ
ꯊꯦꯡꯉꯦꯅꯦ ꯑꯗꯨꯗꯤ
ꯎꯝ
ꯀꯩ ꯑꯦꯟꯖꯥꯡꯅꯦꯕ ꯑꯣꯏꯒ꯭ꯔꯦꯅꯦ
ꯈꯪꯗꯦꯗ ꯈꯣꯏꯖꯥꯡ ꯃꯁꯛꯀꯁꯦ ꯁꯤꯕꯣꯠꯇ ꯊꯣꯡꯉꯦ ꯍꯍꯍ
ꯍꯥꯎ ꯔꯅꯤ ꯁꯤꯕꯣꯠ ꯊꯣꯡ
ꯀꯥꯏꯗꯩ ꯍꯥꯥꯎꯕꯅꯣꯗ
ꯏꯔꯣꯟꯕ ꯆꯥꯅꯤꯡꯉꯦ ꯁꯤꯕꯣꯠꯇꯣ
ꯎꯝ ꯊꯥꯡꯖꯤꯡ ꯑꯔꯣꯕꯒ
ꯏꯔꯣꯟꯕꯗꯣ ꯎꯝ ꯍꯥꯎꯔꯅꯤ ꯑꯂꯨꯗꯣ ꯈꯤꯇꯪ ꯍꯥꯞꯄꯅꯤ ꯃꯣꯔꯣꯛꯇꯣ ꯁꯥꯇꯛ ꯇꯧꯔꯅꯤ ꯑꯁ ꯍꯥꯎꯔꯅ ꯇꯤꯟ ꯌꯣꯠꯂꯦ
ꯍꯍ ꯍꯁ ꯂꯣꯏꯔꯦ
ꯀꯅꯥ ꯀꯅꯥ ꯂꯩꯒꯦ ꯅꯪꯒꯤ
ꯑꯩ ꯏꯃꯥꯟꯅꯕꯤ ꯏꯃꯥꯟꯅꯕ ꯈꯣꯏ ꯂꯩꯌꯦ
ꯑꯣ ꯅꯨꯡꯉꯥꯏꯕꯅꯤꯅꯦ ꯗꯨꯗꯤ
ꯎꯝ ꯅꯨꯡꯉꯥꯏꯔꯦ
ꯎꯝ
ꯑꯌꯨꯛꯇꯤ ꯀꯩ ꯑꯦꯟꯖꯥꯡ ꯆꯥꯒꯦ
ꯑꯌꯨꯛꯁꯦ ꯍꯋꯥꯏ ꯊꯣꯡꯕ ꯃꯠꯇꯔꯗꯣ ꯑꯗꯨ ꯆꯥꯏ
ꯍꯥꯎꯕꯅꯤꯅꯦ
ꯅꯪꯗꯤ
ꯑꯌꯨꯛꯇꯣ ꯆꯞ ꯃꯅꯩꯗ ꯍꯋꯥꯏ ꯑꯣꯏ
ꯎꯝ ꯀꯥꯏ
ꯀ꯭ꯔꯤ ꯀ꯭ꯔꯤ ꯇꯧꯔꯒ ꯂꯩꯒꯦ
ꯑꯩ ꯀꯩꯝ ꯇꯧꯗꯦꯗ ꯑꯗꯨꯝ ꯅꯨꯡꯉꯥꯏꯊꯣꯛꯄ ꯍꯥꯏꯗꯨꯅꯤ ꯀꯣꯏꯕ ꯆꯠꯄ ꯂꯥꯡꯕ ꯆꯥꯔꯅꯤ ꯇꯨꯝꯃꯅꯤ ꯍꯜꯂꯛꯑꯅꯤ ꯂꯣꯏꯔꯦ
ꯐꯩꯅꯦ ꯕꯣꯔꯤꯡ ꯑꯣꯏꯗ꯭ꯔꯣ
ꯕꯣꯔꯤꯡ ꯑꯣꯏꯗꯦꯗ ꯀꯔꯤꯒꯤ ꯑꯣꯏꯗꯣꯏꯅꯣ
ꯅꯨꯡꯁꯥ ꯈꯨꯠꯁꯥꯁꯤꯗ ꯇꯧꯕ ꯍꯥꯏꯕꯅꯤꯇ ꯅꯨꯡꯁꯥ ꯁꯥꯕꯗꯨꯗ ꯍꯥꯏꯕ
ꯎꯝ ꯅꯪꯗꯤ ꯆꯥꯛ ꯍꯦꯟꯖꯥꯡꯗ ꯀꯔꯝꯕ ꯄꯥꯝꯒꯦ ꯅꯪꯒꯤ ꯐꯦꯚꯣꯔꯥꯏꯠ ꯑꯣꯏꯕ ꯏꯁ ꯇꯣ ꯂꯩꯗꯅ
ꯑꯁ ꯒ꯭ꯌꯥ ꯃꯦꯒ ꯇꯥꯕ ꯅꯠꯇꯦꯗ
ꯄꯪꯆꯥ ꯆꯥꯏꯗꯨꯔꯣ
ꯍꯣꯏ ꯄꯪꯊꯣꯡ ꯊꯣꯡꯉꯗꯤ ꯄꯨꯡꯆꯥ ꯆꯥꯔꯦ ꯃꯍꯤ ꯈꯤꯇꯪ ꯊꯣꯡꯁꯨ ꯆꯥꯔꯦ
ꯐꯦꯕꯋꯥꯏꯠ ꯀꯨꯝꯕ ꯀꯗꯤ ꯁꯨꯡꯂꯩ ꯂꯩꯇꯦꯗ ꯊꯣꯡꯕꯤ ꯊꯣꯡꯕꯤꯕ ꯆꯥꯕ ꯁꯤ
ꯌꯥꯝ ꯐꯩꯌꯦ ꯅꯪꯒꯨꯝꯕ ꯌꯥꯝꯃꯗꯤ ꯐꯔꯅꯦ
ꯎꯝ ꯐꯥꯔꯅꯤ ꯐꯥꯔꯅꯤ ꯌꯥꯝ ꯅꯪꯒꯤ ꯐꯦꯚꯣꯔꯥꯏꯠꯀꯤ ꯍꯥꯏꯔꯛꯑꯣꯅꯦ
ꯑꯩꯒꯤꯗꯤ
ꯉꯥꯅꯨ ꯊꯣꯡꯕꯗꯣ ꯑꯗꯨꯝ ꯑꯗꯨ ꯆꯥꯅꯤꯡꯉꯤꯗ ꯑꯗꯨ ꯑꯣꯏꯅ ꯌꯥꯝ ꯄꯥꯝꯃꯦ
ꯐꯩꯅꯦ ꯉꯥꯔꯨ ꯉꯥꯅꯨ ꯉꯥꯅꯨꯖꯨ ꯈꯣꯏꯗꯤ ꯉꯥꯅꯨ ꯆꯥꯌꯥꯗꯦꯅꯦ
ꯑꯣ ꯀꯩꯒꯤ
ꯑꯦꯂꯔꯖꯤꯛ ꯑꯣꯏꯕ ꯍꯥꯏꯇꯥꯔꯦ
ꯑꯣ ꯑꯩꯗꯤ ꯌꯥꯝ ꯍꯥꯎꯋꯦ ꯅꯞ ꯅꯞ ꯂꯥꯎꯔꯒ ꯊꯣꯡꯕꯤꯗꯣ
ꯍꯣꯏ ꯍꯥꯎ ꯆ ꯆꯥꯎ ꯌꯥꯕꯁꯤꯡꯗꯨꯗꯤ ꯍꯥꯎꯒꯅꯦꯕ ꯑꯗꯨ ꯑꯩꯈꯣꯏꯒꯤꯗꯤ ꯌꯥꯗꯦꯗ
ꯌꯥꯝ ꯅꯨꯡꯉꯥꯏꯇꯦꯗ ꯍꯥꯎꯕꯅꯤꯗꯣ
ꯎꯝ ꯆꯒꯦꯝꯄꯣꯝꯕꯒꯨꯝꯕꯒ ꯄꯣꯝꯃꯗꯤ ꯎꯝ ꯅꯇ꯭ꯔꯣ ꯉꯅꯨꯗꯣ ꯆꯒꯦꯝꯄꯣꯃꯗꯤ ꯅꯩꯔꯅꯤꯅ
ꯍꯥꯎꯕꯅꯦ ꯗꯨꯁꯨ
ꯗꯨꯕꯨꯗꯤ ꯗꯨꯅꯤꯗꯅ
ꯍꯟꯗꯛ ꯃꯔꯛꯁꯦ ꯅꯣꯏꯗ ꯁꯥꯕ꯭ꯔꯣ
ꯑꯁ ꯍꯥꯏꯔꯀꯥꯟꯗ ꯁꯥꯕꯁꯤꯗꯤ ꯏꯃ ꯃꯥꯏ
ꯎꯝ
ꯍꯥꯢꯔ ꯀꯥꯅ ꯅꯗ꯭ꯔꯦ
ꯐꯦꯟ ꯊꯥꯔꯁꯨ ꯑꯗꯨꯝ ꯁꯥꯕꯗꯣ
ꯎꯝ ꯑꯗꯨꯝ ꯑꯗꯨꯃꯥꯏꯅ ꯇꯧꯔꯦ ꯍꯥꯏꯇꯥꯔꯦ ꯁꯥꯕꯗ ꯅꯣꯏꯌꯦ ꯇꯧꯗ꯭ꯔꯣ ꯑꯗꯨꯃꯥꯏꯅ
ꯌꯥꯝ ꯁꯥꯗꯦꯗ ꯑꯩꯈꯣꯏꯗꯗꯤ ꯌꯥꯝ ꯀꯟꯅ ꯁꯥꯗꯦ ꯑꯗꯨꯝ ꯁꯥꯏ ꯍꯥꯏꯇꯥꯔꯁꯨ
ꯎꯝ ꯐꯩꯅꯦ ꯑꯗꯨꯃꯥꯏꯅ ꯇꯧꯔ ꯂꯩꯔꯒꯁꯨ ꯕꯤꯠꯀ ꯌꯥꯎꯗꯅꯦ ꯅꯨꯡꯁꯥ ꯈꯨꯁꯥꯁꯤꯗꯤ ꯏꯃꯥꯏ
ꯁꯃꯜꯂꯁꯨ ꯇꯧꯕꯅꯦ ꯍꯥꯏ
ꯍꯣꯏ ꯑꯁ ꯑꯣꯝꯆꯥꯛꯅꯕ ꯍꯥꯏꯇꯥꯔꯦ ꯏꯁꯁ ꯀꯥꯏ ꯉꯧꯊꯣꯛꯄꯅꯣ ꯁꯤꯒꯦ ꯇꯧꯔ ꯀꯥꯟꯁꯤ
ꯉꯧꯊꯣꯛ ꯑꯗꯤ ꯐꯔꯦ ꯀꯔꯤꯅꯣ
ꯎꯝ ꯉꯥꯎꯕ ꯉꯥꯎꯗꯦ ꯍꯥꯏꯅꯤ ꯉꯧꯅꯤꯡꯉꯤꯅꯤ ꯉꯧꯅꯤꯡꯗꯦ ꯀꯥꯟꯁꯤꯗ
ꯑꯁ ꯑꯩꯗꯤ ꯉꯧꯅꯤꯡꯉꯤꯗ ꯌꯥꯝꯅ
ꯑꯁ ꯉꯧꯔꯒ ꯀꯩ ꯀꯥꯟꯅꯗꯣꯔꯤꯒꯦ ꯄꯨꯡ ꯀꯌꯥ ꯑꯗꯨꯋꯥꯏꯗ ꯅꯪꯗꯤ ꯆꯥꯛ ꯊꯣꯡꯉꯦꯔꯣ
ꯄꯨꯡ ꯑꯍꯨꯝ ꯇꯔꯨꯛ ꯑꯗꯨꯋꯥꯏ ꯊꯣꯡꯗꯣꯏꯔꯣ ꯅꯪ ꯀꯩ ꯍꯥꯏꯅꯤ ꯎꯝ ꯌꯥꯝ ꯅꯨꯡꯉꯥꯏꯖꯕ ꯑꯃ ꯍꯥꯏꯔꯣ ꯅꯪꯒꯤ ꯍꯣꯕꯤ ꯅꯪꯅ ꯄꯥꯝꯖꯕ ꯑꯥ
ꯑꯁ ꯆꯥꯛ ꯌꯦꯟꯁꯥꯡ ꯑꯍꯥꯎꯕ ꯆꯥꯕ ꯃꯇꯝꯗ ꯑꯗꯨꯅ ꯈ꯭ꯋꯥꯏ ꯕꯦꯁꯅꯦ
ꯑꯆꯥ ꯆꯥꯆꯥ ꯐꯩꯅꯦ ꯑꯗꯨꯗꯤ
ꯅꯪꯒꯤꯗꯤ
ꯑꯁ ꯀꯔꯤꯒꯤꯗꯤ ꯁꯥꯟꯅꯕꯅ ꯅꯨꯡꯉꯥꯏꯗ
ꯁꯥꯟꯅꯕ ꯍꯥꯏꯗꯤ ꯕꯣꯜꯂꯣ ꯅꯠꯇ꯭ꯔꯒꯅ ꯏꯃꯥꯟꯅꯕꯤ ꯏꯃꯥꯟꯅꯕ ꯄꯨꯜꯂꯒ ꯁꯥꯟꯅꯕ
ꯑꯁ ꯅꯠꯇꯦꯗ ꯎꯝ ꯑꯣꯏꯒꯦꯔ ꯕꯣꯜ ꯁꯥꯟꯅꯕꯗ ꯑꯗꯨꯁꯨ ꯃꯈꯜ ꯑꯃꯅꯦ ꯑꯗꯨꯒ ꯑꯥꯥ ꯑꯃꯅ ꯏꯃꯥꯟꯅꯕꯁꯤꯡ ꯄꯨꯟꯕ ꯁꯤꯃꯨꯛ ꯅꯨꯡꯉꯥꯏꯕ ꯂꯩꯇꯦ ꯀꯩꯅꯣ
ꯑꯗꯨꯅꯤ
ꯅꯨꯡꯉꯥꯏꯊꯣꯛꯀꯗꯧꯕ ꯋꯥꯔꯅꯤ ꯉꯁꯤ ꯊꯨꯅ ꯅꯪꯗꯤ ꯍꯣꯏ ꯃꯥꯃꯥ ꯕꯥꯕꯥ ꯈꯣꯏꯒ ꯂꯩꯃꯤꯟꯅꯕ꯭ꯔꯣ
ꯑꯧ ꯂꯩꯥꯌꯦ
ꯑꯣ ꯐꯩꯀꯣ ꯆꯞ ꯃꯥꯟꯅꯩꯗ ꯑꯗꯨꯕꯨ ꯈꯣꯏ ꯕꯥꯗꯤ ꯂꯩꯈꯤꯗ꯭ꯔꯦꯗ
ꯇꯦ
ꯪ ꯂꯩꯇꯦ ꯍꯥꯏꯕꯁꯦ ꯑꯁ ꯁꯨꯃꯥꯏ ꯍꯥꯏꯅꯤ
ꯀꯔꯝ ꯀꯥꯟꯗꯩꯅꯣ
ꯂꯩꯇꯦ ꯍꯥꯏꯕꯗꯤ ꯑꯈꯣꯏꯕ ꯍꯣꯏꯒꯗꯤ ꯗꯥꯏꯚꯣꯔꯁ ꯇꯧꯅꯕ ꯍꯥꯏꯇꯥꯔꯦ
ꯑꯣ
ꯑꯗꯨꯅꯤ ꯁꯨꯝ ꯍꯤꯡꯂꯤꯕꯅꯤꯗꯨꯅꯤꯗ
ꯎꯝ
ꯁꯤ ꯄꯨꯟꯁꯤꯁꯤ ꯅꯨꯡꯉꯥꯏꯔ ꯀꯩꯅꯣ ꯅꯨꯡꯉꯥꯏꯊꯣꯛꯄ ꯂꯥꯡꯊꯣꯛꯄ ꯍꯤꯡꯉꯤꯅ ꯑꯩꯁꯤꯗ
ꯑꯗꯨꯅꯤ
ꯋꯥꯔꯤ ꯑꯃ ꯂꯤꯕꯤꯌꯨꯔꯣ
ꯂꯤꯔꯛꯑꯣ
ꯑꯩ ꯔꯤꯕꯤꯒꯦ ꯌꯥꯝ ꯅꯣꯛꯅꯤꯡꯕ ꯋꯥꯔꯤ ꯑꯃ ꯑꯣ ꯃꯁꯦ ꯑꯁ ꯅꯪ ꯁꯤ ꯋꯥꯔꯤꯁꯤ ꯇꯥꯗꯤ ꯇꯥꯔꯥꯝ ꯒꯗꯧ ꯃꯥꯜꯂꯤꯗ ꯑꯩꯅ ꯂꯤꯒꯗꯕ ꯋꯥꯔꯤ ꯍꯅꯨꯕ ꯍꯅꯨꯕꯤ ꯀꯩꯅꯣ ꯑꯥ ꯇꯨ
ꯄꯥꯟ ꯄꯥꯟꯒꯤꯗꯨ ꯔꯣ
ꯄꯥꯟ ꯍꯥꯢꯖꯦ ꯌꯥꯝꯗꯨ ꯅꯠꯇ꯭ꯔꯣ ꯍꯥ
ꯑꯥ
ꯄꯥꯟ ꯍꯥꯏꯁꯦ ꯌꯥꯝꯗꯨ ꯅꯠꯇ꯭ꯔꯣꯕ ꯈꯪꯉꯝꯃꯅꯤ ꯅꯪ ꯑꯗꯨꯗꯤ ꯈꯪꯉꯝꯃꯅꯤ
ꯀꯩꯅꯣꯒꯤꯗꯨꯔꯣ ꯃꯃꯤꯠꯇ ꯀꯩꯅꯣ ꯆꯪꯉꯟꯕꯗꯨꯔꯣ ꯂꯣꯏꯅ ꯄꯨꯜꯂꯒ ꯊꯥꯎ ꯍꯥꯏꯕꯗ
ꯍꯣ ꯍꯣ ꯍꯣꯏ ꯍꯣꯏ ꯍꯣꯏ ꯄꯥꯟꯒꯤ ꯋꯥꯔꯤꯒ ꯑꯥ ꯑꯥ ꯑꯥ
ꯑꯁ ꯑꯗꯨꯗꯤ ꯊꯥꯏꯅꯗꯒꯤ ꯇꯥꯔꯛꯑꯦꯗ ꯌꯥꯝ ꯅꯨꯡꯉꯥꯏꯝ ꯅ ꯇꯨꯝꯕ ꯀꯥꯟꯗ ꯂꯤꯕꯤꯔꯗꯤ ꯑꯩꯈꯣꯏ ꯕꯣꯛ ꯈꯣꯏꯅꯒ ꯂꯤꯕꯤꯌꯦꯕ
ꯑꯁ ꯅꯨꯡꯉꯥꯏꯕꯅꯦ ꯑꯗꯨꯒ ꯑꯃ ꯌꯥꯝ ꯁꯤꯡꯕ ꯑꯃꯒ ꯄꯪꯕ ꯍꯩꯗꯕ ꯑꯃꯁꯨ ꯂꯩꯗꯥꯏꯅꯦ
ꯑꯥ
ꯑꯗꯨꯁꯨ ꯅꯨꯡꯉꯥꯏꯌꯦ
ꯑꯗꯣ ꯍꯣꯔꯦꯟ ꯃꯊꯪ ꯍꯔꯦꯟ ꯑꯗꯨ ꯑꯩ ꯀꯥꯎꯒ꯭ꯔꯦ ꯑꯗꯨꯒꯨꯝꯕꯗꯣ ꯍꯣꯔꯦꯟ ꯂꯤꯕꯤꯌꯣ ꯍꯧꯖꯤꯛ ꯅꯠꯇꯕ ꯉꯥꯏꯍꯥꯛ ꯂꯩꯔ
ꯍꯣꯏ ꯂꯤꯕꯤꯒꯦ ꯍꯣꯏ
ꯂꯤꯁꯤ ꯂꯤꯁꯤ
ꯉꯁꯤꯗꯤ ꯑꯗꯨꯝ ꯌꯨꯝꯗ ꯑꯗꯨꯝ ꯂꯩꯔꯦ
ꯑꯧ ꯂꯩꯔꯦ
ꯅꯨꯡꯉꯥꯢꯔꯦ
ꯎꯝ ꯅꯨꯡꯉꯥꯏꯔꯦ ꯍꯥꯏꯇꯥꯔꯦ
ꯑꯈꯣꯏꯗꯤ ꯑꯁ ꯇꯤꯚꯤ ꯌꯦꯡꯕꯗꯨꯗ ꯎꯝ ꯑꯣꯝ ꯆꯥꯛꯅꯔꯦ ꯍꯥꯏꯇꯥꯔꯦ ꯅꯨꯡꯆꯥ ꯆꯗꯨꯒ ꯃꯩꯁꯨ ꯑꯃꯨꯛ ꯃꯨꯠ ꯑꯃꯨ ꯂꯥꯛ ꯃꯩ ꯃꯨꯠ ꯃꯨꯠ ꯑ ꯇꯧꯕꯅꯤꯅ ꯅꯨꯡꯉꯥꯏꯔꯦ
ꯅꯨꯡꯉꯥꯏꯅ ꯂꯩꯕ ꯃꯥꯜꯂꯦ ꯅꯪꯒꯤ ꯄꯨꯟꯁꯤꯁꯦ
ꯅꯨꯡꯉꯥꯏꯅ ꯂꯩꯗꯗꯤ ꯌꯥꯗ꯭ꯔꯦꯅꯦ ꯕꯤꯠ ꯂꯩꯇꯕꯅꯤꯍꯦ ꯑꯗꯨꯝ ꯃꯗꯥ ꯗꯥꯗꯒꯤ ꯑꯩ ꯍꯣꯔꯦꯟ ꯋꯥꯔꯤ ꯐꯖꯕ ꯂꯤꯕꯤꯒꯦ